ꯑꯣ ꯑꯩꯖꯦ ꯀꯩꯅꯣ ꯇꯧꯔꯤꯌꯦ ꯎꯝ ꯑꯆꯥꯄꯣꯠ ꯍꯥꯜꯂꯝꯕꯅꯦ꯫
ꯑꯣ ꯀꯩ ꯑꯆꯥꯄꯣꯠꯅꯣ꯫
ꯑꯩꯈꯣꯏꯒꯤꯗꯤ ꯋꯥꯇꯤꯟ ꯍꯧꯋꯤ ꯑꯗꯒꯤ ꯕꯨꯖꯤꯌꯥ ꯇꯥꯎꯏ ꯑꯗꯒꯤ ꯃꯤꯛꯆꯔ ꯁꯦꯝꯃꯤ ꯑꯗꯒꯤ ꯃꯪꯒꯟ ꯇꯥꯎꯏ ꯃꯈꯜ ꯃꯈꯜ ꯃꯌꯥꯝ ꯇꯧꯋꯤꯗꯅ ꯑꯗꯣ ꯉꯁꯤ ꯑꯌꯥꯝꯕꯅꯗꯤ ꯋꯥꯇꯤꯟꯅꯗꯤ ꯑꯌꯥꯝꯕ ꯇꯧꯋꯦ ꯑꯗꯨꯒꯤ ꯋꯥꯇꯤꯟ ꯔꯥꯎꯟ ꯃꯆꯥ ꯃꯆꯥꯗꯣ ꯑꯗꯨꯗꯣ ꯑꯩꯈꯣꯏꯗꯥꯅ ꯇꯥꯎꯔꯦ ꯑꯗꯨꯒ ꯑꯩꯅ ꯍꯥꯟꯕꯦ꯫
ꯍꯥ ꯑꯇꯣꯞꯄ ꯊꯕꯛꯇꯤ ꯌꯨꯝꯒꯤꯗꯤ ꯌꯨꯝ ꯁꯥꯕ ꯈꯣꯠꯄꯗꯤ ꯂꯣꯏꯁꯤꯟꯒ꯭ꯔꯕ ꯀꯃꯥꯏ ꯇꯧꯔꯤꯒꯦ꯫
ꯌꯨꯝ ꯁꯥꯕꯗꯣ ꯃꯣꯏ ꯅꯨꯡꯊꯤꯟ ꯂꯥꯛꯀꯦ ꯍꯥꯏꯔꯝꯃꯦ ꯑꯗꯨꯗꯨꯒ ꯍꯧꯖꯤꯛꯁꯨ ꯅꯣꯡ ꯌꯥꯝ ꯀꯟꯅ ꯇꯥꯔꯤꯕꯀꯣ ꯍꯧꯖꯤꯛꯐꯥꯎꯀꯤ ꯑꯣꯏꯅꯗꯤ ꯂꯥꯛꯇ꯭ꯔꯤꯕ ꯃꯣꯏꯁꯨ ꯅꯨꯡꯇꯤꯒꯤꯗꯤ ꯄꯨꯡ ꯑꯍꯨꯝ ꯂꯥꯛꯄꯅꯦꯕꯀꯣ ꯍꯧꯖꯤꯇꯤ ꯄꯨꯡ ꯑꯍꯨꯝ ꯃꯈꯥꯏ ꯈꯔꯕꯨ ꯍꯦꯜꯂꯦꯗꯅ ꯑꯗꯣ ꯍꯧꯖꯤꯛꯕꯥꯎ ꯂꯥꯛꯇ꯭ꯔꯤꯌꯦ꯫ ꯅꯣꯡ ꯆꯨꯕꯖꯤ ꯂꯥꯛꯀꯗꯧ ꯃꯥꯟꯗ꯭ꯔꯦꯗ ꯅꯣꯡ ꯆꯨꯕꯖꯤꯗ꯫
ꯑꯩꯈꯣꯏ ꯁꯣꯝꯗꯗꯤ ꯅꯣꯡ ꯏꯁꯤꯡꯗꯤ ꯑꯝꯇ ꯆꯨꯗꯦ ꯀꯃꯥꯏ ꯇꯧꯔꯤꯅꯣ ꯈꯪꯗꯦꯅ ꯈꯤꯇꯪ ꯂꯩꯔꯒ ꯆꯨꯔꯛꯄꯁꯨ ꯌꯥꯏ ꯃꯪꯕꯨꯗꯤ ꯃꯪꯉꯒ ꯎꯝꯆꯥꯛꯅ ꯂꯩꯕ ꯑꯗꯨꯃꯥꯏꯅ ꯇꯧꯋꯦꯕꯀꯣ ꯅꯣꯡ ꯇꯧꯗꯦꯕ꯫ ꯍꯥ ꯋꯥꯔꯦꯗ ꯇꯧꯔꯤꯁꯦ꯫
ꯀꯩꯅꯣ ꯇꯧꯗꯦ ꯁꯥꯕꯗꯤ ꯍꯟꯗꯦ ꯅꯣꯡ ꯆꯨꯕꯩ ꯋꯥꯅꯤ ꯄ꯭ꯔꯣꯛ ꯄ꯭ꯔꯣꯛ ꯆꯥꯛꯏ ꯁꯥꯕꯅ꯫
ꯍꯣꯏ ꯑꯩꯁꯨ ꯊꯕꯛ ꯆꯠꯂꯨꯕꯅꯦ ꯊꯕꯛꯇꯨ ꯍꯜꯂꯛꯑꯦ ꯊꯕꯛ ꯍꯜꯂꯛꯑꯒ ꯏꯃꯥꯟꯅꯕꯒꯤ ꯃꯣꯏꯒꯤ ꯂꯨꯍꯣꯡꯕ ꯆꯠꯀꯦꯅ ꯇꯧꯔꯝꯕꯅꯦꯕ ꯍꯌꯦꯡ ꯂꯨꯍꯣꯡꯗꯧꯕ ꯑꯗꯨ ꯃꯣꯏꯒꯤ ꯃꯄꯥꯒꯤ ꯃꯌꯥꯝꯕꯗꯨ ꯅꯍꯥꯟꯗꯒꯤ ꯅꯥꯔ ꯂꯩꯕ ꯑꯗꯨ ꯅꯥꯕ ꯂꯩꯇ꯭ꯔꯦ ꯑꯗꯨ ꯃꯣꯏꯁꯨ ꯂꯨꯍꯣꯡꯗꯣꯏꯔꯥ ꯂꯨꯍꯣꯡꯉꯣꯏꯗꯣꯏꯔꯥ ꯒ꯭ꯌꯥꯟ ꯇꯥꯗ꯭ꯔꯦ ꯑꯗꯨꯒꯤ ꯂꯨꯍꯣꯡꯉꯁꯨ ꯂꯥꯡꯕ ꯈꯣꯠꯄ ꯇꯧꯕ ꯌꯥꯎꯔꯣꯏꯗꯃꯤꯅ ꯑꯗꯨꯝ ꯆꯠꯇꯧ ꯃꯥꯟꯗ꯭ꯔꯦꯗ ꯑꯩꯁꯨ ꯍꯥꯏꯗꯤ ꯏꯀꯣꯏ ꯀꯣꯏꯔꯅꯦꯕ ꯑꯗꯩ ꯌꯥꯝ ꯀꯥ ꯍꯦꯟꯅ ꯃꯣꯏ ꯏꯃꯨꯡꯒꯤ ꯃꯤ ꯈꯪꯅꯗꯅ ꯈꯣꯠꯅꯗꯅ ꯇꯧꯕꯁꯨ ꯅꯠꯇꯦ ꯑꯗꯒꯤꯗꯤ ꯂꯥꯡꯖꯤꯜꯂꯨꯕꯖꯨ ꯑꯣꯏꯔꯣꯏꯅ ꯑꯗꯒꯤ ꯂꯨꯍꯣꯡ ꯊꯣꯛꯄ ꯍꯥꯏꯖꯤ ꯃꯌꯥꯝ ꯂꯥꯡꯗꯣꯏꯅꯤ ꯑꯗꯨ ꯃꯣꯏꯗ ꯑꯃꯨꯛ ꯑꯁꯤ ꯑꯅꯥ ꯊꯣꯛꯑꯒ ꯑꯃꯨꯛ ꯂꯥꯡꯕ ꯈꯣꯠꯄꯗꯨꯗ ꯀꯩꯁꯨ ꯅꯨꯡꯉꯥꯏꯔꯣꯏꯕꯀꯣ ꯑꯗꯨꯅ ꯑꯩ ꯆꯠꯂꯣꯏꯈ꯭ꯔꯦꯅ ꯑꯗꯨꯨꯛ ꯈꯜꯂꯕ ꯑꯗꯨ ꯃꯥꯅꯕꯨꯗꯤ ꯍꯣꯔꯦꯟ ꯄꯥꯎ ꯍꯥꯏꯔꯛꯀꯦ ꯃꯣꯏꯒꯤꯁꯨ ꯁꯨꯝ ꯅꯥꯀꯟꯗꯒꯤ ꯅꯨꯄꯤ ꯃꯌꯨꯝ ꯂꯣꯝꯗ ꯍꯥꯏꯐꯦꯠ ꯍꯪꯕꯅꯦ ꯑꯗꯨ ꯍꯣꯡꯕꯗꯣ ꯈꯤꯇꯪ ꯌꯩꯊꯣꯛꯅꯕ ꯈꯣꯠꯄꯅ ꯍꯥꯏꯕ ꯑꯗꯨꯝ ꯃꯣꯏꯒꯤꯁꯨ ꯅꯨꯄꯤ ꯃꯌꯅꯗꯤ ꯑꯃꯨꯛ ꯊꯨꯅ ꯂꯨꯍꯣꯡꯅꯤꯡꯕꯒꯤꯗꯤ ꯃꯥꯜꯂꯦꯕꯀꯣ ꯍꯥꯏꯕꯗꯤ ꯀꯩꯒꯤꯅꯣ ꯍꯥꯏꯕ ꯃꯇꯝꯗ ꯃꯣꯏꯗ ꯑꯗꯨꯝ ꯌꯩꯊꯣꯛꯑ ꯂꯥꯛꯑꯕ ꯑꯩꯣꯏ ꯆꯍꯤ ꯍꯧꯔꯛꯄꯗ ꯂꯨꯍꯣꯡꯒꯗꯧꯕꯗꯣ ꯍꯣꯡꯗ꯭ꯔꯦ ꯃꯣꯏꯁꯨ ꯃꯣꯏ ꯄꯕꯥꯆꯧꯗꯨꯣ ꯅꯥꯕ ꯍꯧꯔꯛꯄꯒꯤ ꯂꯥꯏꯅꯥ ꯑꯔꯨꯕꯗ ꯅꯥꯕ ꯍꯧꯔꯛꯄꯒꯤ ꯑꯗꯨꯗ ꯑꯗꯨ ꯍꯥꯏꯗꯤ ꯑꯗꯨꯝ ꯁꯤ ꯍꯥꯏꯗꯤ ꯉꯁꯤ ꯍꯌꯦꯡ ꯇꯥꯛꯑꯕꯗꯨ ꯉꯝꯗꯕꯒꯤ ꯑꯗꯨꯝ ꯃꯄꯥꯟ ꯂꯝꯗ ꯀꯩꯗ ꯆꯠꯂꯒ ꯌꯦꯡꯉꯨꯔꯦ ꯍꯜꯂꯛꯑꯒ ꯈꯔ ꯐꯔꯦ ꯃꯇꯝ ꯂꯦꯞꯅꯔꯁꯦ ꯂꯦꯞꯅꯔꯒ ꯏꯉꯥ ꯇꯥꯅꯤ ꯇꯧꯕꯅꯦ ꯏꯉꯥ ꯇꯥꯔꯕꯅꯦꯕ ꯏꯉꯥ ꯍꯧꯜꯂꯛꯄꯗꯒꯤ ꯑꯃꯨꯛ ꯅꯣꯏ ꯁꯨꯝ ꯅꯨꯄꯤ ꯃꯌꯨꯝꯒꯤ ꯑꯃꯨꯛ ꯃꯤ ꯂꯩ ꯂꯩꯇꯕ ꯌꯥꯎꯕꯒꯤ ꯑꯃꯨꯛ ꯈꯔ ꯊꯤꯟꯊꯈ꯭ꯔꯕ ꯁꯨꯔꯥꯠ ꯅꯥꯏꯕ ꯈꯣꯠꯄ ꯇꯧꯔꯒ ꯂꯩꯈ꯭ꯔꯦ ꯑꯗꯨꯒ ꯁꯨꯔꯥꯠ ꯃꯇꯨꯡꯗ ꯍꯣꯡ ꯉꯏ ꯍꯧꯖꯤꯛ ꯀꯟꯅ ꯇꯧꯔꯀꯥꯟꯗ ꯃꯣꯏꯕ ꯑꯆꯧ ꯑꯃꯨꯛ ꯂꯩꯇ꯭ꯔꯦ ꯑꯗꯨꯝ ꯍꯥꯏꯗꯤ ꯑꯃꯨꯛꯇꯪ ꯊꯣꯛꯣꯛꯈꯤꯕꯁꯦ ꯑꯗꯨꯝ ꯌꯩꯗ ꯂꯩꯔꯦ ꯑꯗꯨꯗꯨꯅ ꯅꯨꯄꯤ ꯌꯅꯁꯨ ꯖꯇ꯭ꯔꯥꯗ ꯇꯧꯔꯨꯔꯕꯅꯤꯅ ꯍꯥꯏꯗꯤ ꯕꯣꯔꯕꯥꯇꯣꯟ ꯇꯧꯕ ꯆꯠꯄ ꯂꯣꯏꯔꯦ ꯑꯗꯩ ꯑ ꯄꯣꯠ ꯀꯩꯀꯩ ꯂꯣꯏꯅ ꯎꯕ ꯂꯣꯏꯔꯕꯅꯤꯅ ꯑꯗꯨꯝ ꯍꯣꯡꯅꯕꯗꯤ ꯍꯥꯏꯌꯦ ꯑꯗꯣ ꯁꯣꯝ ꯅꯥꯀꯩꯅ ꯅꯨꯄꯥꯔꯣꯝꯗ ꯊꯣꯛꯄ ꯑꯣꯏꯕꯅꯤꯅ ꯃꯨꯟꯅꯁꯨ ꯐꯤꯔꯣꯝꯗ ꯊꯣꯛꯣꯡꯝ ꯇꯥꯔꯒꯁꯨ ꯌꯥꯔꯛꯑꯣꯦꯕꯀꯣ ꯁꯨꯝ ꯅꯨꯄꯥꯔꯣꯝ ꯊꯣꯛꯄ ꯑꯣꯏꯕꯅꯤꯅ ꯃꯣꯏꯅ ꯑꯃꯨꯛ ꯈꯤꯇꯪ ꯌꯥꯡꯊꯛ ꯂꯧꯕ ꯑꯗꯨꯩꯅ ꯄꯥꯔꯝꯒꯤꯅ ꯑꯃꯨꯛ ꯃꯣꯏ ꯃꯌꯥꯝ ꯃꯄꯥꯒꯤ ꯃꯌꯥꯝ ꯑꯣꯏꯕꯅꯤꯅ ꯍꯥꯏꯕꯗꯤ ꯊꯕꯛ ꯊꯣꯛꯄꯗ ꯅꯨꯡꯉꯥꯏꯇꯦꯅꯀꯣ ꯐꯤꯔꯣꯜ ꯍꯣꯡꯅ ꯆꯠꯇꯣꯏꯅꯤꯅ ꯆꯠꯄ ꯍꯥꯏꯕꯁꯦ ꯑꯗꯨꯗꯨꯒꯤ
ꯑꯗꯣ ꯃꯣꯏꯒꯤ ꯂꯨꯍꯣꯡꯕꯗꯤ ꯀꯔꯤ ꯅꯨꯃꯤꯠꯇ ꯇꯥꯔꯤꯅꯣꯕ ꯃꯁꯥꯒꯤ ꯑꯣꯏꯅꯗꯤ
ꯂꯨꯣꯡꯕꯁꯦ ꯍꯌꯦꯡꯅꯦꯕ ꯍꯌꯦꯡ ꯇꯥꯕ ꯑꯗꯨꯗꯨꯒꯤꯅꯦꯕ
ꯑꯁ ꯀꯌꯥꯝ ꯑꯗꯥꯎ ꯌꯥꯗ꯭ꯔꯤꯅꯣꯅ ꯍꯌꯦꯡ ꯂꯨꯍꯣꯡꯕ ꯇꯥꯔꯒ ꯉꯁꯤ ꯑꯃꯨꯛ ꯏꯃꯨꯡꯗꯣ ꯂꯩꯇꯕ ꯌꯥꯎꯁꯜꯂꯛꯑꯦ ꯂꯣꯏꯅꯃꯛꯇꯤ ꯂꯣꯏꯈ꯭ꯔꯕꯅꯦꯕ ꯍꯌꯦꯖꯤꯡ ꯄꯣꯠ ꯀꯩꯀꯥꯗꯤ ꯅꯠꯇ꯭ꯔꯥ
ꯂꯣꯏꯔꯕꯅꯦ ꯑꯗꯒꯤꯗꯤ ꯂꯨꯍꯣꯡꯕꯒꯤ ꯄꯣꯠ ꯆꯩ ꯃꯅꯥ ꯃꯁꯤꯡ ꯆꯤꯡꯂꯥ ꯀꯩꯀꯩ ꯄꯣꯠ ꯆꯩ ꯄꯣꯠꯂꯝ ꯍꯣꯏ ꯑꯇꯣꯞꯄ ꯀꯩꯅꯣ ꯄꯠꯂꯣꯏꯗꯕ ꯃꯈꯩꯗꯤ ꯐꯔꯦ ꯑꯗꯩ ꯊꯣꯡꯕꯒꯤ ꯊꯥꯛꯄꯒꯤ ꯑꯗꯨꯗ ꯂꯣꯏꯅ ꯂꯩꯁꯤꯟꯗꯅ ꯈꯣꯠꯇꯅ ꯂꯣꯏꯔꯕꯅꯤ ꯍꯥꯏꯕ ꯁꯦꯝ ꯁꯥꯕꯒ ꯈꯤꯇꯪ ꯉꯥꯏꯔꯕꯅꯦ ꯍꯥꯏꯗꯤ ꯁꯦꯝ ꯁꯥꯥꯔꯒ ꯊꯣꯡꯉꯒ ꯑꯗꯨꯝ ꯁꯤꯟꯗꯣꯛꯧꯕꯇ ꯉꯥꯏꯔꯕꯅꯦꯕ ꯑꯗꯒꯤ ꯀꯩꯅꯣꯅꯦ ꯂꯐꯣꯏ ꯍꯩꯔꯣꯛ ꯀꯩꯀꯌꯥꯝꯗꯨ ꯂꯣꯏꯅ ꯁꯦꯝꯕ ꯂꯣꯏꯔꯕꯅꯦ ꯑꯗꯒꯤ ꯑꯔꯥꯡꯕ ꯀꯩꯀꯩ ꯅꯦꯛꯇꯅ ꯈꯣꯠꯇꯅ ꯄꯩꯁꯥ ꯇꯤꯡꯗꯅ ꯂꯣꯏꯅ ꯁꯤꯟꯕ ꯂꯣꯏꯔꯀꯥꯟꯗ ꯑꯗꯨꯃꯥꯏꯅ ꯊꯣꯛꯄꯗꯨ ꯅꯨꯡꯁꯨ ꯅꯨꯡꯉꯥꯏꯇ ꯑꯗ ꯃꯥꯁꯨ ꯍꯥꯏꯗꯤ ꯕꯣꯔꯁꯨ ꯅꯨꯡꯉꯥꯏꯇ꯭ꯔꯦ ꯀꯩꯅꯥꯁꯨ ꯅꯨꯡꯉꯥꯏꯇ꯭ꯔꯦ ꯑꯗꯨ ꯑꯣꯏꯇꯥꯥꯔꯒꯁꯨ ꯏꯃꯨꯡ ꯑꯅꯤꯗ ꯑꯣꯏꯅ ꯃꯨꯛꯅꯕ ꯐꯤꯕꯝꯗ ꯂꯥꯛꯄ ꯑꯣꯏꯔꯦꯕ ꯅꯨꯄꯤ ꯃꯌꯨꯝꯅ ꯑꯃꯨꯛꯇꯪ ꯀꯥꯏꯈ꯭ꯔꯕꯅꯤꯅ ꯑꯗꯨꯝ ꯍꯟꯖꯤꯟꯟꯅ ꯀꯥꯏꯗꯨ ꯂꯩꯔꯦ ꯑꯗꯨꯝ ꯃꯃꯤꯡꯒꯤꯗꯪ ꯑꯣꯏꯔꯁꯨ ꯇꯧꯔ ꯂꯨꯁꯤꯤꯡꯈ꯭ꯔꯁꯦ ꯈꯣꯠꯁꯦꯅ ꯍꯥꯏꯕ ꯂꯣꯏꯁꯤꯤꯡꯈ꯭ꯔꯕ ꯍꯥꯏꯁꯦ ꯀꯔꯤꯝꯛ ꯀꯦꯗꯕꯤ ꯆꯠꯦ ꯄꯗꯤ ꯌꯥꯔꯣꯏꯅ ꯀꯦꯔꯒ ꯍꯥꯏꯗꯤ ꯀꯩꯅꯣ ꯇꯧꯗ ꯑꯃꯨꯛꯇꯪ ꯊꯣꯛꯄ ꯂꯨꯍꯣꯡꯕꯁꯨ ꯑꯣꯏꯗꯣꯏꯅꯤꯅ ꯑꯗꯨꯝ ꯀꯦꯔꯒ ꯃꯥ ꯄꯣꯠꯂꯣꯏ ꯁꯠꯇꯕꯤ ꯂꯥꯛꯑꯣꯗꯤ ꯌꯥꯔꯣꯏꯅ ꯂꯨꯍꯣꯡꯕꯁꯨꯦ ꯒ꯭ꯌꯥꯟ ꯇꯥꯗꯦ ꯇꯧꯗꯣꯏ ꯀꯩꯀꯩ ꯍꯥꯏꯅꯕꯅꯣ ꯈꯪꯗꯦ
ꯑꯗꯨꯅꯦ ꯂꯩꯇꯕ ꯌꯥꯎꯔꯕꯅꯤꯅ ꯁꯥꯒꯩ ꯃꯁꯦꯟ ꯑꯣꯏꯅꯔꯕꯅꯤꯅ ꯑꯄꯥꯝ ꯑꯄꯥꯝ ꯃꯆꯤꯟ ꯃꯅꯥꯎꯁꯨ ꯑꯣꯏꯕꯅꯤꯅ ꯉꯁꯥꯏꯒꯤ ꯑꯩꯈꯣꯏꯒꯤꯗꯤ ꯃꯩꯇꯩꯒꯤ ꯂꯨꯍꯣꯡꯕꯗꯤ ꯃꯌꯦꯛ ꯅꯥꯏꯕ ꯁꯦꯠꯇ꯭ꯔꯗꯤ ꯌꯥꯗꯦ ꯑꯉꯧꯕ ꯁꯦꯠꯂꯒꯗꯤ ꯀꯃꯥꯏꯅ ꯍꯣꯡꯕꯨꯅꯦ ꯑꯗꯨ ꯑꯗꯨꯗꯨꯒꯤ ꯐꯤꯕꯝ ꯑꯃꯁꯨ ꯂꯩꯔꯝꯒꯅꯦꯕ ꯅꯠꯇ꯭ꯔꯒ ꯃꯣꯏ ꯁꯨꯔꯥꯠ ꯂꯣꯏꯔꯒ ꯍꯣꯡꯕ ꯑꯃ ꯍꯥꯏꯕꯗꯤ ꯍꯥꯟꯅ ꯂꯣꯏ ꯂꯣꯏꯈ꯭ꯔꯕꯅꯤꯅ ꯑꯗꯨꯃꯥꯏꯅ ꯇꯧꯔꯛꯄ ꯑꯃ ꯌꯥꯏ ꯇꯧꯅꯩ ꯑꯗꯨꯒ ꯈꯪꯗꯦꯅ ꯍꯦꯛ ꯂꯩꯇꯕꯒ ꯃꯁꯤ ꯂꯩꯇ꯭ꯔꯒ ꯍꯌꯦꯡ ꯍꯣꯡꯕ ꯍꯥꯏꯗꯨꯗꯤ ꯑꯗꯨꯁꯨ ꯐꯖꯗꯕꯁꯨꯝ ꯑꯣꯏ ꯈꯪꯗꯅ ꯃꯣꯏ ꯑꯅꯤ ꯁꯤ ꯏ ꯄꯄꯥꯛ ꯄꯥꯛꯅꯗꯅꯕ ꯒ꯭ꯌꯥꯟ ꯃꯌꯥꯌꯥꯝ ꯇꯥꯗ꯭ꯔꯦꯗ ꯍꯟꯖꯤꯟ ꯍꯟꯖꯤꯟ ꯌꯩꯊꯣꯛꯑꯦꯗꯥꯏꯅ
ꯍꯣꯏ ꯌꯩꯊꯣꯛꯄ ꯑꯩꯁꯦ ꯍꯟꯗꯛꯀ ꯑꯍꯨꯝꯂꯛ ꯁꯨꯔꯤꯅꯦꯕ ꯑꯍꯨꯝꯂꯛ ꯁꯨꯕꯗꯨꯗ ꯊꯝꯃꯤꯅꯦ ꯍꯥꯏꯕ ꯑꯍꯥꯟꯕꯒꯤ ꯊꯥ ꯍꯧꯒꯠꯂꯛꯄꯒꯤ ꯑꯩꯈꯣꯏ ꯐꯦꯕꯋꯥꯔꯤ ꯁ꯭ꯋꯥꯏꯗꯒꯤ ꯂꯨꯍꯣꯡꯅ ꯇꯧꯔꯝꯕꯗꯨꯗ ꯃꯣꯏ ꯃꯄꯥꯗꯣ ꯈꯪꯅꯥ ꯅꯥꯔꯛꯄꯒꯤ ꯉꯁꯦꯡ ꯇꯝꯕ ꯉꯝꯗꯦ ꯑꯗꯨ ꯂꯥꯏꯅꯥꯗꯣ ꯑꯔꯨꯕ ꯑꯣꯏꯕꯅꯤꯅ ꯈꯤꯇꯪ ꯌꯦꯡꯒꯁꯤ ꯃ ꯄꯥꯟꯂꯝꯗ ꯍꯥꯏꯐꯦꯠ ꯄꯨꯔꯒ ꯌꯦꯡꯉꯨꯒꯦ ꯈꯣꯠꯂꯨꯒꯦ ꯇꯧꯔꯒ ꯄꯨꯔꯒ ꯐꯔꯦꯅ ꯀꯌꯥꯝ ꯀꯨꯏꯅ ꯐꯔꯦꯅ ꯂꯩꯔꯨꯔꯕꯅ ꯊꯥ ꯑꯃ ꯑꯅꯤ ꯂꯩꯔꯨꯔꯒ ꯐꯔꯦꯅ ꯄꯨꯊꯔꯛꯑꯕꯅꯦꯕꯀꯣ ꯑꯗꯨꯗꯨꯒ ꯑꯃꯨꯛ ꯂꯩꯔꯕꯅꯦ ꯂꯩꯔꯒ ꯑꯃꯨꯛ ꯈꯔ ꯐꯗꯧ ꯃꯥꯜꯂꯦ ꯑꯗꯨꯝ ꯆꯠꯇꯅ ꯈꯣꯠꯇꯅ ꯑꯗꯒꯤ ꯃꯣꯏꯒꯤꯁꯨ ꯌꯨꯝ ꯀꯩꯒꯤꯁꯨ ꯁꯥꯕ ꯃꯇꯝꯁꯨ ꯈꯔ ꯂꯧꯕꯒ ꯑꯗꯨꯝ ꯃꯇꯝ ꯄꯥ ꯄ ꯆꯥꯟꯅꯗꯅ ꯑꯗꯨꯝ ꯇꯧꯈꯝꯕꯅꯦꯕ ꯑꯗꯣ ꯏꯉꯥ ꯄꯥꯡꯈꯠꯂꯛꯄꯩ ꯍꯣꯡꯉꯁꯦꯅ ꯇꯧꯔꯒ ꯍꯣꯡꯕꯗꯨꯗ ꯑꯃꯨꯛ ꯃꯣꯏ ꯁꯨꯝꯒꯤ ꯅꯨꯄꯤ ꯃꯌꯨꯝꯒꯤ ꯃꯤ ꯂꯩꯇꯕ ꯌꯥꯎꯗꯣꯏ ꯁꯣꯔꯥꯠꯇꯣ ꯑꯃꯨꯛ ꯂꯣꯏꯔꯦ ꯍꯣꯡꯁꯤꯦꯅ ꯁꯨꯝ ꯊꯤꯟꯊꯔꯛꯄꯗꯒꯤ ꯍꯟꯗꯛ ꯑꯃꯨꯛ ꯃꯣꯏꯁꯨ ꯑꯃꯨꯛ ꯂꯩꯁꯤꯜꯂꯛꯇꯣꯏꯔꯤꯁꯤꯅ ꯃꯣꯏꯁꯨ ꯁ ꯈꯔ ꯂꯣꯏꯔ ꯍꯣꯡꯗꯣꯏꯔꯒꯦꯦꯝꯃ ꯍꯥꯏꯅ ꯇꯥꯔ꯭ꯔꯦ ꯑꯗꯨꯒꯤ ꯑꯩꯅ ꯏꯃꯥꯟꯅꯕꯗꯣ ꯍꯪꯕ ꯅꯪ ꯑꯁ ꯂꯥꯛꯀꯦ ꯂꯥꯛꯑꯅꯣꯗ ꯍꯥꯏꯕꯗꯤꯕꯔꯤ ꯍꯥꯏꯗꯤ ꯍꯥꯏꯔꯛꯀꯦ ꯂꯨꯍꯣꯡꯗꯣꯏꯦ ꯇꯧꯔꯤꯁꯤꯁꯨ ꯑꯗꯨꯗ ꯀꯩꯁꯨ ꯑꯐ ꯅꯨꯡꯉꯥꯏꯗꯤ ꯑꯣꯏꯔꯣꯏ ꯑꯗꯨꯅ ꯂꯥꯡꯕ ꯈꯣꯠꯄꯗꯨ ꯀꯩꯁꯨ ꯅꯪꯅꯁꯨ ꯑꯗꯨ ꯍꯩꯅꯔꯣꯏ ꯈꯪꯅꯕ ꯃꯤ ꯂꯩꯇꯕꯅꯤꯅꯅ ꯍꯥꯏꯕ ꯑꯗꯨꯗꯨꯒꯤ ꯑꯣ ꯇꯥꯏ
ꯃꯥꯅꯦ ꯇꯉꯥꯏ ꯐꯗꯅ ꯍꯣꯡꯉꯦ ꯈꯜꯂꯣ ꯀꯩꯁꯨ ꯂꯥꯡꯉꯨꯔꯦꯕ ꯕꯦꯟꯕ ꯈꯣꯡꯗꯧ ꯃꯥꯟꯂꯛꯇ꯭ꯔꯦ ꯃꯩ ꯃꯌꯨꯝ ꯃꯌꯥꯗꯨꯗꯗꯤ ꯖꯇ꯭ꯔꯥ ꯇꯧꯕꯒꯤ ꯇꯉꯥꯏ ꯐꯗꯕꯤ ꯇꯧꯔꯒ ꯊꯣꯛꯈ꯭ꯔꯒꯀꯣ ꯁꯣꯔꯣꯛꯇ ꯊꯤꯜꯂꯨꯕꯅ ꯊꯤꯜꯂꯨꯕ ꯑꯣꯏꯔꯒ ꯃꯌꯨꯝ ꯃꯌꯥꯗꯨꯗꯗꯤ ꯀꯩꯁꯨ ꯊꯤꯟꯗꯧ ꯃꯥꯟꯗ꯭ꯔꯦꯕ ꯃꯗꯨ ꯂꯨꯍꯣꯡꯕꯗꯣ
ꯑꯗꯨꯅꯦ ꯑꯗꯨꯃꯅꯧ ꯅꯥꯠꯄꯨ ꯑꯃ ꯏꯇꯥ ꯇꯥꯔꯔꯣꯏꯕ
ꯎꯝ ꯈꯪꯗꯦꯗ ꯃꯤꯒꯤ ꯂꯥꯏꯕꯛ ꯃꯤꯕꯒꯤ ꯂꯥꯏꯕꯛꯁ ꯇꯝꯕ ꯉꯝꯗꯦ ꯍꯥꯏꯁꯦ ꯑꯗꯣ ꯈꯪꯗꯦ ꯃꯣꯏꯁꯦ ꯑꯗꯣ ꯑꯩꯅ ꯍꯥꯏꯕꯗꯤ ꯑꯁꯣꯟꯕ ꯑꯅꯥꯕ ꯂꯩꯕꯅꯤꯅ ꯉꯁꯥꯏꯒꯤ ꯗꯥꯛꯇꯔꯅꯁꯨ ꯑꯗꯨꯝ ꯍꯥꯏꯔꯝꯒꯅꯤ ꯃꯇꯝ ꯈꯔꯗꯤ ꯑꯗꯨꯝ ꯈꯪꯉꯝꯒꯅꯤꯗꯅ ꯁꯤꯒꯤ ꯃꯇꯝꯁꯤꯗ ꯑꯣꯏꯕ ꯌꯥꯏ ꯑꯣꯏꯗꯕ ꯌꯥꯏ ꯍꯥꯏꯕꯗꯣ ꯑꯗꯨꯒꯤ ꯃꯇꯨꯡ ꯏ ꯃꯇꯨꯡꯏꯟꯅ ꯃꯣꯏꯁꯨ ꯂꯦꯞꯅꯔꯍꯧꯒꯦ ꯍꯥꯏꯗꯨ ꯂꯨꯍꯣꯡꯕꯗꯣ
ꯑꯗꯨꯝ ꯏꯀꯟ ꯀꯜꯂ ꯂꯩꯕ ꯈꯣꯠꯄ ꯑꯣꯏꯕꯒꯤꯅꯤꯗ ꯑꯗꯨꯒꯤꯅꯤꯗ ꯑꯩ ꯅꯍꯥꯟꯗꯒꯤ ꯑꯗꯨꯝ ꯂꯩꯕꯗꯣ ꯏꯀꯟ ꯀꯜꯂꯦ ꯑꯗꯨꯝ ꯇꯠꯇꯅ ꯈꯣꯠꯇꯅ ꯇꯧꯔꯕꯅꯦ ꯍꯣꯏ ꯃꯁꯥꯕꯨꯗꯤ ꯅꯥꯕꯩ ꯈꯔ ꯄꯥꯁꯤꯜꯂꯦ ꯑꯗꯨ ꯑꯣꯏ ꯇꯥꯔꯁꯨ ꯅꯍꯥꯟ ꯇꯦꯁꯅꯨꯡ ꯀꯩ ꯇꯧꯕꯁꯨ ꯀꯨꯏꯗ꯭ꯔꯤꯕꯅꯦꯕ ꯑꯗꯨꯝ ꯇꯧꯕ ꯀꯥꯟꯗ ꯀꯩꯁꯨ ꯌꯥꯝ ꯍꯟꯊꯕ ꯈꯣꯠꯇꯕꯗꯤ ꯑꯣꯏꯗꯕꯅꯦ ꯑꯗꯨ ꯃꯣꯏ ꯍꯟꯗꯛ ꯈꯛ ꯍꯦꯟꯖꯤꯜꯂꯛꯄ ꯃꯣꯏꯒꯤꯗꯤ ꯒ꯭ꯌꯥꯟ ꯇꯥꯗꯦꯕ ꯁꯤꯒꯤ ꯂꯥꯏꯅꯥꯁꯤꯅꯦ ꯑꯗꯨꯝ ꯆꯠꯂ ꯆꯥꯔ ꯂꯩꯔꯝꯕꯁꯦ ꯑꯗꯨꯝ ꯅꯨꯃꯤꯠ ꯑꯃ ꯇꯧꯔꯒ ꯕꯣꯝ ꯇꯨꯔꯒ ꯁꯤꯕꯩ ꯐꯤꯕꯝꯅꯦꯕ ꯑꯗꯨꯅꯤ ꯕꯦꯔꯥ ꯀꯥꯔꯤꯁꯦ
ꯑꯗꯨꯅꯦ ꯑꯩꯈꯣꯏꯒꯤꯁꯨ ꯍꯟꯗꯛ ꯍꯟꯗꯛ ꯍꯧꯖꯤꯛ ꯍꯧꯖꯤꯛ ꯖꯨꯟ ꯊꯥꯁꯤꯗ ꯑꯩꯈꯣꯏꯁꯨ ꯑꯩꯈꯣꯏ ꯗꯗꯥꯏ ꯃꯆꯥꯅꯨꯄꯤꯗ ꯍꯣꯡꯅꯅꯕ ꯍꯥꯏꯅ ꯂꯣꯏꯅꯃꯛ ꯂꯣꯏꯔꯕꯅꯤꯕ ꯃꯤ ꯃꯇꯝꯒꯂꯨꯅ ꯂꯦꯞꯇꯅ ꯂꯣꯏꯔ ꯅꯦ ꯃꯊꯪ ꯨꯨꯝꯁꯤꯗ ꯍꯣꯡꯗꯣꯏꯅꯤꯅ ꯑꯗ ꯑꯗꯨꯗꯨꯒ ꯌꯦꯡꯉꯨꯅꯦ ꯍꯣꯡꯗꯣꯏꯒꯤ ꯊꯥ ꯑꯃ ꯋꯥꯠꯂꯤꯉꯩꯁꯤꯗ ꯂꯩꯁꯜꯂꯛꯇ꯭ꯁꯦ ꯌꯦꯡꯉꯨꯅꯦ ꯑꯗꯣ ꯁꯤꯒꯤꯅ ꯑꯃꯨꯛ ꯊꯥ ꯋꯥꯠꯂꯤꯉꯩꯅ ꯑꯃꯨꯛꯇ ꯐꯔꯦꯕ ꯄꯣꯠ ꯆꯩ ꯀꯩꯀꯥ ꯑꯦꯔꯦꯟꯖ ꯦꯟꯖ ꯇꯧꯕ ꯂꯧ ꯈꯣꯠꯄ ꯁꯤꯟꯅ ꯂꯥꯡꯅ ꯇꯧꯍꯧꯗꯕꯅꯤꯅ ꯁꯤ ꯑꯗꯨꯒꯤ ꯑꯃꯨꯛ ꯐꯔꯤꯅꯦꯕ ꯃꯣꯏꯗꯨꯗꯤ ꯄꯨꯔꯥ ꯍꯩꯗꯤꯤꯡ ꯈꯔꯥꯏ ꯄꯨꯗꯅ ꯈꯣꯠꯇꯅ ꯂꯣꯏ ꯂꯣꯏꯔꯕꯅꯤꯅ ꯂꯨꯍꯣꯡꯕ ꯍꯌꯦꯡꯗꯨꯗꯪ ꯑꯣꯏꯔꯕꯅꯤꯅ ꯍꯌꯦꯡꯗ ꯍꯌꯦꯡꯗꯣ ꯂꯨꯍꯣꯡꯕ ꯅꯨꯃꯤꯠꯇꯨꯗ ꯂꯨꯍꯣꯡꯕ ꯆꯠꯈ꯭ꯔꯒ ꯂꯩꯇ꯭ꯔꯦ ꯍꯥꯏꯕꯁꯨ ꯑꯃꯨꯛ ꯐꯔꯦꯕ ꯑꯃꯣꯝꯗ ꯂꯣꯏꯁꯤꯟꯈꯤꯗ꯭ꯔꯕꯅꯤꯅ ꯑꯗꯨꯃꯗꯤꯪꯗꯦ ꯌꯦꯠ ꯌꯦꯠꯄ ꯌꯥꯏ ꯃꯣꯏꯗ ꯀꯣꯊꯤ ꯈꯨꯨꯔꯥꯡꯒ ꯐꯖꯅ ꯌꯦꯡꯍꯧꯗ꯭ꯔꯕ ꯈꯪꯗꯦ
ꯑꯗꯨꯅꯦ ꯆꯥꯟꯅꯗ꯭ꯔꯕ ꯄꯛꯅꯗ꯭ꯔꯕ ꯑꯗꯩ ꯀꯩꯅꯣ ꯇꯧꯗ꯭ꯔꯕꯅ ꯁꯨꯝ ꯑꯣ ꯈꯜꯂꯤꯂꯟꯅ
ꯑꯗꯨꯅꯦ ꯅꯨꯄꯤ ꯃꯌꯨꯝꯅꯁꯨ ꯈꯜꯂꯝꯒꯅꯤ ꯅꯨꯄꯥ ꯃꯌꯨꯝꯅꯁꯨ ꯈꯜꯂꯝꯒꯅꯤ ꯑꯩ ꯏꯆꯥꯁꯤꯡꯁꯤꯕꯨ ꯃꯣꯏ ꯂꯩꯃꯤꯟꯅꯗꯣꯏꯁꯤ ꯄꯛꯅꯗ꯭ꯔ ꯖꯠꯂꯅꯤꯅ ꯍꯥꯏꯕꯗꯤ ꯍꯟꯖꯤꯟ ꯍꯟꯖꯤꯟ ꯍꯟꯖꯤꯟꯅ ꯑꯍꯨꯝꯂꯛ ꯀꯥꯏꯔꯛꯄ ꯍꯥꯏꯁꯦ ꯌꯦꯡꯉꯨꯗꯅ꯫
ꯍꯣꯏ ꯑꯗꯨꯅꯤ ꯒ꯭ꯌꯥꯟ ꯇꯥꯔꯁꯦ ꯇꯧꯔꯤꯁꯦ ꯃꯣꯏ ꯆꯥꯟꯅꯗ꯭ꯔꯕ ꯑꯗꯨꯝ ꯀꯣꯊꯤ ꯌꯦꯡꯕ ꯈꯣꯠꯄ ꯇꯧꯕꯅꯤ ꯇꯧꯕꯕꯨꯗꯤ ꯑꯗꯨ ꯀꯩꯁꯨ ꯀꯩꯅꯣ ꯇꯧꯅꯗꯕꯨꯗꯤ ꯃꯥꯟꯂꯦ ꯑꯗꯨꯝ ꯆ ꯆꯠꯅꯗꯕ ꯄꯛꯅ ꯄꯛꯕꯨꯗꯤ ꯀꯩꯁꯨ ꯊꯣꯏꯗꯣꯛꯄꯗꯤ ꯂꯩꯕꯨꯗꯤ ꯃꯥꯟꯗꯦ ꯑꯗꯨꯣ ꯒ꯭ꯌꯥꯟ ꯇꯥꯗꯦ ꯗ ꯃꯣꯏꯒꯤꯁꯦ꯫
ꯈꯪꯗꯔ꯭ꯦ ꯗ ꯃꯣꯏ꯫ ꯃꯤꯑꯣꯏꯕꯥꯒꯤ ꯂꯥꯏꯕꯥꯛ ꯍꯥꯏ꯫ ꯇꯥꯔꯦꯗꯅ ꯀꯩ ꯍꯥꯏꯌꯨꯅꯤ꯫ ꯋꯥꯈꯜꯗ ꯅꯨꯡꯉꯥꯏꯔꯝꯃꯣꯏꯍꯦ ꯑꯅꯤꯃꯛ
ꯍꯈꯣꯏ ꯅꯨꯡꯉꯥꯏꯔꯝꯃꯣꯏ ꯌꯦ꯫ ꯃꯕꯥꯅꯤꯇꯪ ꯅꯠꯇ꯭ꯔꯁꯨ꯫ ꯁꯝ ꯅꯥꯀꯟ ꯏꯃꯨꯡꯒꯤꯗꯤ ꯑꯗꯩ ꯃꯣꯏꯗꯨ ꯍꯧꯖꯤꯛ ꯂꯨꯍꯣꯡꯕ ꯊꯣꯛꯇꯣꯔꯅꯤꯅ ꯃꯥꯗꯤ ꯊꯣꯛꯄ ꯑꯗꯒꯤ ꯑꯗꯨꯝ꯫ ꯑꯁꯤ ꯑꯣꯏꯅ ꯊꯣꯛꯑꯁꯨ ꯆꯪꯕ ꯈꯣꯠꯄ ꯇꯧꯍꯟꯗ꯭ꯔꯦ ꯍꯥꯏꯕ ꯀꯣ ꯑꯍꯟꯈꯩꯅꯀꯣ꯫ ꯅꯪꯒꯤꯗꯤ ꯊꯕꯛ꯫ ꯄꯨꯊꯣꯛꯇꯣꯔꯤꯕꯅꯤꯅ ꯑꯗꯩ ꯍꯟꯖꯕ ꯏꯅꯥꯎ ꯑꯦ ꯑꯩꯒꯤ ꯏꯃꯥꯟꯅꯕꯗꯨ ꯅꯉꯣꯏꯅ ꯂꯣꯏꯅ ꯆꯦꯜꯂꯒ ꯂꯩ ꯃꯉꯣꯟꯗ ꯂꯣꯏꯅ ꯋꯥꯕ ꯑꯣꯏꯕꯗꯣ ꯍꯥꯏꯗꯤ ꯃꯥꯅ ꯑꯃꯨꯛ ꯀꯩꯅꯣ ꯇꯧꯗꯧ ꯅꯠꯇꯕꯅꯤꯅ ꯑꯗꯨꯃꯥꯏꯅ ꯇꯧꯔ ꯂꯩꯔꯦꯅ ꯍꯥꯏꯔꯛꯄꯅꯤ꯫
ꯑꯗꯨꯅꯤ ꯃꯃꯥ ꯃꯄꯥ ꯑꯣꯏꯕꯁꯤꯡꯗ ꯋꯥꯈꯜ꯫ ꯍꯇ ꯅꯨꯡꯉꯥꯏꯔꯝꯔꯣꯏꯕ ꯏꯆꯥꯁꯤꯡꯁꯤꯒꯤ ꯈꯟꯕꯗ ꯍꯥꯏꯅ꯫ ꯈꯪꯗꯦ ꯀꯔꯤ ꯁꯥꯈꯤꯅꯥꯅꯣ ꯃꯣꯏꯗ ꯄꯤꯕꯤꯔꯤꯁꯤꯅꯣ ꯀꯌꯥꯝ ꯌꯥꯝ ꯇꯥꯗ꯭ꯔꯦ꯫
꯫ ꯑꯗꯨꯅꯦ ꯒ꯭ꯌꯥꯟ ꯇꯥꯔꯦ ꯇꯧꯔꯤꯁꯦ ꯑꯗꯨꯝ ꯍꯣꯏ ꯍꯞꯇꯥ ꯑꯃ ꯋꯥꯠꯂꯤꯀꯥꯟꯗ ꯊꯥ ꯑꯃ ꯋꯥꯠꯂꯤꯀꯥꯟꯗ ꯊꯣꯛꯄꯅꯤ ꯍꯥꯏꯔꯗꯤ ꯑꯗꯨꯝ ꯈꯔꯁꯨ ꯑꯦ ꯑꯗꯨꯝ ꯈꯔ ꯁꯥꯐꯒꯗꯥ꯫ ꯑꯗꯨꯅꯤ ꯂꯣꯏ ꯂꯣꯏꯔꯦ꯫ ꯍꯩꯖꯤꯡ ꯈꯔꯥꯏ ꯂꯣꯏꯔꯦ ꯑꯗꯒꯤ ꯕꯣꯔꯕꯥꯇꯣꯟ ꯐꯥꯎ ꯂꯣꯏꯔꯕꯅꯦꯕ ꯍꯌꯦꯡ ꯂꯥꯛꯄꯤꯌꯨ ꯍꯥꯏꯅ ꯕꯣꯔꯕꯥꯇꯣꯟ꯫ ꯂꯣꯏ ꯑꯗꯨꯕꯨ ꯑꯃꯨꯛꯀ ꯑꯃꯨꯛꯀ ꯂꯥꯛꯅꯗ꯭ꯔꯕ ꯋꯥꯈꯐꯝ ꯇꯧꯕꯁꯦ ꯑꯗꯨꯒꯤꯁꯨ ꯑꯃꯨꯛ꯫ ꯈꯟꯅꯕ ꯃꯣꯏ ꯃꯌꯥꯝꯗꯣ ꯈꯟꯕꯗ ꯀꯃꯥꯏꯅ ꯇꯧꯗꯣꯏꯅꯣ ꯑꯗꯨꯝ ꯑꯩꯅ ꯑꯃꯛ ꯄꯥꯎ ꯅꯨꯡꯉꯥꯏ꯫ ꯍꯥꯏꯔꯛꯑꯣꯗꯤ ꯌꯥꯝ ꯀꯟꯅ ꯍꯪꯖꯤꯜꯂꯨꯕꯁꯨ ꯅꯨꯡꯉꯥꯏꯇ꯭ꯔꯕ꯫ ꯑꯗꯩ ꯕꯣꯔ ꯃꯁꯁꯨ ꯅꯨꯡꯉꯥꯏꯔꯣꯏꯕ ꯑꯦ꯫ ꯑꯩꯒꯤ ꯑꯩꯒꯤ꯫ ꯑꯩ꯫ ꯂꯩꯇꯕꯁꯦ ꯑꯩ ꯆꯪꯕ ꯌꯥꯗ꯭ꯔꯦꯀꯣ ꯑꯩ ꯁꯣꯛꯄ ꯌꯥꯗ꯭ꯔꯦꯀꯣꯒ ꯈꯜꯂꯒ ꯍꯥꯏꯗꯤ ꯆꯪꯍꯟꯗ꯭ꯔꯦ ꯁꯣꯛꯍꯟꯗ꯭ꯔꯦ ꯍꯥꯏꯕ ꯍꯥꯏꯕꯗꯤ ꯃꯥꯒꯤꯗꯤ ꯑꯐꯕ ꯇꯪꯈꯠꯂꯛꯏꯕꯅꯤꯅ ꯑꯗꯨꯗ ꯁꯤ ꯑꯅꯥꯒꯤ ꯀꯩꯅꯣ ꯇꯧꯕ ꯆꯪꯕ ꯈꯣꯠꯄꯗꯣ ꯇꯧꯍꯟꯗ꯭ꯔꯦ ꯍꯥꯏꯕꯀꯣ ꯑꯗꯨꯃꯥꯏꯅ ꯃꯈꯣꯏꯅꯁꯨ ꯅꯨꯡꯉꯥꯏꯇꯅ ꯂꯩꯔꯝꯒꯅꯦꯕ꯫
ꯑꯗꯨꯅꯤ ꯇꯧꯅꯩꯌꯦ ꯑꯗꯨꯃꯥꯏꯅ ꯃꯤ ꯑꯍꯥꯟꯕ ꯂꯨꯍꯣꯡꯕ ꯅꯧꯔꯤꯀꯥꯟꯗ ꯁꯣꯔꯥꯠꯀꯨꯝꯕ ꯀꯩꯒꯨꯝꯕ ꯀꯩꯒꯨꯝꯕꯗ ꯑꯗꯨꯒꯨꯝꯕ ꯀꯩꯅꯣꯁꯤꯗ ꯍꯥꯟꯅ ꯑꯁ ꯑꯅꯥꯗ ꯍꯥꯟꯅ ꯃꯣꯏꯒꯤ ꯀꯩꯅꯣ ꯇꯧꯍꯟꯗꯦꯕ ꯊꯧꯗꯣꯛ ꯋꯥꯊꯣꯛ ꯆꯠꯅꯍꯟꯗꯦꯕ꯫ ꯍꯔꯥꯎ ꯇꯌꯥꯝꯕ ꯑ ꯑꯃꯗ ꯍꯥꯟꯅ ꯆꯠꯅꯍꯜꯂꯦꯕ꯫ ꯆꯞ ꯃꯥꯟꯅꯩ ꯃꯣꯏꯗꯤ ꯉꯥꯏꯗꯅ ꯂꯩꯔꯕꯅꯤ ꯍꯣꯡꯗꯣꯏꯒꯤ ꯑꯗꯨꯗꯨꯅ ꯐꯟ ꯅꯨꯡꯉꯥꯏ ꯇꯥꯡꯈꯠꯂꯛꯏꯉꯥꯏꯗꯗꯤ ꯑꯗꯨꯒꯨꯝꯕꯗꯨ ꯇꯧꯍꯟꯗꯕꯅꯤ ꯑꯗꯨꯒꯤꯅꯤ ꯈꯪꯗꯦꯗ ꯄꯥꯎ ꯇꯥꯕꯗ ꯅꯨꯡꯉꯥꯏꯇꯦ꯫
ꯍꯣꯏ ꯐꯔꯦ ꯑꯩ ꯊꯝꯒꯦꯀꯣ ꯑꯝꯇ꯫
ꯍ ꯍꯣ ꯍꯣꯏ꯫